ꯑꯣ꯫
ꯎꯝ ꯍꯜꯂꯣ꯫
ꯑꯣ ꯇꯥꯔꯦ ꯇꯥꯔꯦ꯫
ꯍꯣꯏ ꯍꯣꯏ ꯑꯩ ꯍꯧꯖꯤꯛꯀꯣ꯫ ꯅꯪꯒꯤ ꯏꯁꯀꯤꯟ ꯀꯦꯌꯔ ꯃꯇꯥꯡꯗꯣ ꯈꯤꯇꯪ ꯍꯥꯏꯕꯤꯒꯦ ꯇꯧꯕꯅꯦꯕ꯫ ꯍꯥꯏꯗꯤ ꯅꯪꯁꯦ ꯌꯥꯝ ꯌꯥꯝ꯫ ꯆꯝꯃ ꯃꯥꯜꯂꯦ ꯅꯪꯁꯦ ꯅꯃꯥꯏꯗ ꯀꯔꯤꯁꯨ ꯁꯤꯖꯤꯟꯅꯗ꯭ꯔꯣ꯫ ꯑꯗꯨꯅ꯫ ꯀꯩꯅꯣꯅꯦ ꯁꯟꯁꯀ꯭ꯔꯤꯟꯗꯣ ꯑꯗꯨ ꯃꯥꯏꯗꯣ꯫ ꯑꯌꯨꯛ ꯍꯧꯒꯠꯄꯗ ꯃꯥꯏꯗꯣ ꯇꯥꯊꯣꯛꯑꯣꯕꯀꯣ ꯇꯥꯊꯣꯛꯑꯒ꯫ ꯃꯣꯏꯆꯔꯥꯏꯖꯔꯒꯨꯝꯕ ꯂꯩ꯫ ꯁꯤꯗꯅꯀꯣ ꯅꯠꯇ꯭ꯔꯒ ꯏꯁ꯭ꯔꯥꯖꯔꯗ꯭ꯔꯗꯤ ꯑꯩꯗꯤ ꯖꯤꯟꯁꯁꯨ ꯑꯗꯨꯝ ꯇꯩꯌꯦꯕ꯫ ꯃꯥꯏꯗꯣ ꯍꯦꯛ ꯇꯥꯊꯣꯛꯑꯒ ꯒ꯭ꯂꯤꯖꯔꯤꯟꯗꯣ ꯍꯥꯟꯅ ꯇꯩꯌꯦ ꯑꯗꯨ ꯒ꯭ꯂꯤꯖ꯭ꯔꯤꯟ ꯇꯩꯕ ꯂꯣꯏꯔꯒ ꯁꯟꯁꯀ꯭ꯔꯤꯟꯗꯣ꯫
ꯁꯥꯟꯏꯁꯀꯔꯤꯟꯗꯣ꯫
ꯋꯥ꯫ ꯑꯗꯨ ꯇꯩꯔꯣ ꯑꯗꯨꯅ ꯃꯣꯔꯅꯤꯡꯒꯤ ꯏꯁꯀꯤꯟ ꯀꯦꯌꯔ ꯑꯣꯏꯔꯣ ꯔꯨꯇꯤꯟ ꯑꯗꯨꯒ꯫ ꯅꯨꯡꯗꯥꯡꯗꯅ ꯇꯨꯝꯂꯝꯝꯗꯥꯏꯗ ꯃꯥꯏꯗꯣ ꯑꯃꯨꯛꯀ ꯇꯥꯊꯣꯛꯄ꯫ ꯇꯥꯊꯣꯛꯑꯒ ꯑꯗꯨꯝ ꯃꯣꯏꯆꯔꯥꯏꯖꯔ ꯑꯗꯨꯝ ꯀ꯭ꯔꯤꯝ ꯁꯟꯁꯀ꯭ꯔꯤꯟ ꯅꯠꯇꯕꯀꯣ꯫
ꯍꯣꯏ꯫
ꯃꯣꯏꯆꯔꯥꯏꯖꯔꯒꯨꯝꯕꯗꯣ ꯑꯗꯨ ꯇꯁꯤꯜꯂꯣ ꯒ꯭ꯂꯤꯖꯔꯤꯟꯒꯨꯝꯕ ꯑꯩꯗꯤ ꯒ꯭ꯂꯤꯖꯔꯤꯟꯗꯤ ꯌꯥꯝꯅ ꯄꯥꯝꯃꯦ ꯑꯩ ꯃꯣꯏꯁꯆꯔꯥꯏꯖꯔꯒꯤꯗꯃꯛ꯫ ꯑꯗꯨꯒ ꯑꯗꯨ ꯈꯔ ꯅꯞ ꯅꯞ ꯇꯧꯕꯒꯤ ꯍꯩꯅꯗꯕ ꯋꯥꯅꯦꯕ꯫
ꯑꯗꯣ ꯃꯨꯁꯟꯗꯕ꯭ꯔꯣ꯫
ꯑꯩ ꯃꯤꯗꯤ ꯑꯗꯨꯝ ꯍꯥꯏ ꯑꯩꯗꯤ ꯃꯨꯁꯤꯟꯕ ꯈꯪꯗꯦꯗ ꯅꯨꯡꯗꯥꯡꯗ ꯇꯩꯕꯅꯤꯅꯀꯣ꯫ ꯑꯗꯨ ꯑꯌꯨꯛꯇꯁꯨ ꯑꯩꯅ ꯒ꯭ꯂꯤꯖꯔꯤꯟ ꯇꯩꯕꯗꯨꯗ ꯑꯗꯨ ꯃꯊꯛꯇ ꯑꯩꯗꯤ ꯁꯟꯁꯀ꯭ꯔꯤꯟ ꯑꯗꯨꯝ꯫ ꯊꯥꯕꯅꯤꯅ꯫ ꯃꯨꯁꯤꯟꯕꯗꯤ ꯈꯪꯗꯦꯅꯦ ꯑꯩꯗꯤ ꯑꯗꯨ ꯃꯤ ꯈꯔꯗꯤ ꯃꯨꯁꯤꯟꯒꯗ꯭ꯔꯅꯗꯤ꯫ ꯀꯩꯅꯣ ꯍꯥꯏꯕꯁꯨ ꯂꯩ ꯑꯩꯉꯣꯟꯗꯗꯤ ꯑꯗꯨꯒꯨꯝꯕꯗꯣ ꯃꯨꯁꯤꯟꯕꯗꯤ ꯈꯪꯗꯦ ꯑꯩꯗꯤ꯫
ꯅꯪꯗꯤ ꯀꯩ ꯁꯟꯁꯀ꯭ꯔꯤꯟ ꯁꯤꯖꯤꯟꯅꯒꯦ꯫
ꯑꯩꯗꯤ ꯀꯩꯅꯣꯅꯦ꯫ ꯑꯣꯟꯂꯥꯏꯟꯗ ꯐꯪꯕ ꯍꯧꯖꯤꯛ ꯍꯧꯖꯤꯛ ꯑꯩ ꯁꯤꯖꯤꯟꯅꯔꯤꯕꯁꯤ ꯀꯣꯟꯁꯤꯌꯁ ꯈꯦꯃꯤꯁ ꯍꯥꯏꯅꯀꯣ꯫ ꯃꯣꯏꯒꯤ ꯕꯥꯏ ꯋꯥꯟ ꯒꯦꯠ ꯋꯥꯟ ꯐ꯭ꯔꯤ ꯌꯥꯝ ꯂꯩꯔꯝꯕꯒꯤ ꯑꯗꯨꯝ ꯇꯩꯕꯅ ꯂꯩꯔꯒ ꯑꯗꯨ ꯑꯗꯨꯝ ꯅꯨꯡꯉꯥꯏ
ꯑꯩꯁꯨꯀꯣ ꯀꯔꯝꯕ ꯇꯨ ꯊꯥꯎꯖꯟꯗ ꯇꯨ ꯊꯥꯎꯖꯟ ꯇ꯭ꯋꯦꯟꯇꯤ ꯐꯣꯔ ꯄꯣꯔꯛ ꯃꯥꯜꯂꯦ ꯏꯃꯥꯟꯅꯕꯤꯅꯀꯣ ꯏꯃꯥꯟꯅ ꯕꯤꯅ ꯑ ꯍꯥꯏꯐꯦꯟꯒꯤꯀꯣ
ꯎꯝ
ꯑꯩ ꯐꯦꯡꯒꯦ ꯑꯗꯨ ꯕꯥꯏ ꯋꯥꯟ ꯒꯦ ꯋꯥꯟꯅꯦ ꯍꯥꯏꯌꯦ ꯑꯗꯨ ꯂꯨꯄꯥꯗꯣ ꯑꯃꯗ ꯀ꯭ꯔꯤꯝꯗꯣ ꯂꯨꯄꯥ ꯑꯃꯗ ꯂꯨꯄꯥ ꯆꯃꯉꯥꯔ ꯀꯩꯅꯣ ꯄꯤꯕꯅꯦꯕ ꯀꯧꯇꯥꯁꯨ ꯄꯤꯛꯇ꯭ꯔꯨ ꯄꯤꯛꯑꯦꯕꯀꯣ
ꯑꯗꯣ ꯁꯤꯖꯤꯟꯅꯧ ꯁꯤꯖꯤꯟꯅꯧ ꯃꯥꯅꯀꯣ ꯕꯥꯏ ꯋꯥꯟ ꯒꯥꯏ ꯋꯥꯟꯅꯦ ꯑꯗꯣ ꯑꯗꯨꯝ ꯍꯥꯏꯃꯟꯕꯒꯤ ꯀ ꯑꯗꯣ ꯂꯩꯌꯦꯕꯀꯣ ꯑꯩꯗꯣ
ꯑꯣ ꯑꯣ
ꯑꯗꯨꯁꯨ ꯐꯖꯅ ꯁꯤꯖꯤꯟꯅꯗꯦꯗ ꯑꯗꯣ ꯃꯤꯀꯣ ꯃꯥꯏ ꯇ꯭ꯔꯥꯏ ꯑꯣꯏꯕ ꯃꯤꯒꯤꯗꯤꯀꯣ ꯑꯗꯨꯣꯝ ꯅꯨꯡꯉꯥꯏꯒꯅꯦꯕꯀꯣ
ꯎꯝ
ꯑꯩꯁꯨ ꯃꯥꯏ ꯌꯥꯝ ꯗ꯭ꯔꯥꯏ ꯑꯣꯏꯌꯦꯕ
ꯑꯣ ꯑꯗꯨꯗꯤ ꯅꯪ ꯀꯩꯅꯣ ꯑꯩꯅ ꯍꯥꯏꯕ ꯇꯨꯝꯔꯝꯗꯥꯏꯗ ꯒ꯭ꯂꯤꯖ꯭ꯔꯤꯟꯗꯨꯣ ꯈꯛꯇꯪꯁꯨ ꯇꯥꯏꯌꯣꯅꯦ
ꯎꯝ
ꯅꯪ ꯀꯔꯤꯝꯁꯨ ꯇꯥꯏꯅꯤꯡꯕꯁꯨꯈ ꯁꯗ ꯑꯗꯨ ꯒ꯭ꯂꯤꯖ꯭ꯔꯤꯟꯗꯣ ꯅꯪꯅ ꯇꯩꯕꯗꯣ ꯅꯞ ꯅꯞ ꯂꯥꯎꯔꯒ ꯅꯨꯡꯉꯥꯏꯇꯦ ꯍꯥꯏꯔꯒꯗꯤ ꯎꯝ ꯑꯇꯩ ꯈꯪꯗꯦ ꯃꯣꯏꯆꯔꯥꯏꯖꯔ ꯈꯔ ꯅꯨꯡꯉꯥꯏꯕ ꯑꯃ ꯂꯩꯔꯒꯀꯣ ꯅꯨꯡꯗꯥꯡꯗꯗꯤ ꯇꯩꯌꯨꯅꯦ ꯅꯪ ꯃꯥꯏ ꯐꯖ ꯊꯣꯛꯣꯔꯛꯑꯀꯥꯟꯗ ꯅꯪ ꯗꯤꯐ꯭ꯔꯦꯟꯁ ꯎꯔꯀꯥꯟꯗ ꯌꯥꯝ ꯍꯔꯥꯎꯕꯅꯦꯕꯅ
ꯍꯣꯏ ꯍꯟꯗꯛꯇꯤꯀꯣ ꯑꯩꯁꯦ ꯎꯝ ꯁꯝꯁꯨ ꯀꯦꯌꯔ ꯂꯧꯔꯒꯦ ꯑꯗꯨꯒ ꯎ ꯃꯥꯏꯁꯨ ꯈꯔ ꯀꯩꯅꯣ ꯇꯧꯔꯒꯦ ꯈꯜꯂꯦ ꯍꯟꯗꯛꯁꯦ
ꯑꯁ ꯅꯪ ꯅꯪ ꯍꯟꯗꯛꯀꯤ ꯖꯦꯅꯦꯔꯦꯁꯟꯗ ꯅꯪꯒꯨꯝꯅ ꯆꯝꯕ ꯃꯤꯁꯨ ꯂꯩꯔꯝꯃꯣꯏ ꯃꯄꯤꯅ ꯑꯍꯥ
ꯑꯩꯅꯀꯣ ꯑꯩꯒꯤꯁꯨ ꯏꯃꯥꯟꯅꯕ ꯑꯃ ꯂꯩꯌꯦꯕꯀꯣ ꯃꯥꯒꯁꯨ ꯋꯥꯔꯤ ꯍꯦꯛ ꯍꯦꯛ ꯁꯥꯟꯅꯩꯕꯀꯣ ꯑꯗꯨꯒ ꯚꯤꯗꯤꯑꯣꯁꯨ ꯏꯗꯤꯠ ꯇꯧꯕ ꯍꯩꯇꯦ ꯍꯥꯏꯕ ꯅꯪꯅ ꯐꯣꯇꯣ ꯊꯥꯒꯠ ꯄꯗꯣ ꯏꯗꯤꯠ ꯇꯧꯕ꯭ꯔꯥ ꯍꯥꯏꯌꯦ ꯑꯩꯗꯤ ꯀꯩꯝꯇ ꯍꯩꯇꯦ ꯚꯗꯤꯑꯣꯁꯦ ꯏꯗꯤꯦꯠ ꯇꯕ ꯑꯁ ꯅꯪꯁꯦ ꯑꯗꯨꯗꯤ ꯔꯤꯜꯁ ꯅꯝꯕ꯭ꯔꯥ ꯍꯥꯏꯌꯦ ꯍꯣꯏ ꯔꯤꯜꯁꯄꯨꯗꯤ ꯑꯃꯨꯛ ꯑꯃꯨꯛ ꯖꯒꯣꯏ ꯁꯥꯕꯗꯤ ꯍꯣꯏ ꯌꯥꯎꯋꯦ ꯍꯥꯏꯕ ꯑꯩꯅ ꯑ ꯑꯗꯨꯁꯨ ꯏꯗꯤꯠ ꯇꯧꯗꯕ꯭ꯔꯥ ꯍꯥꯏꯌꯦ ꯍꯣꯏ ꯇꯧꯗꯦ ꯍꯥꯏꯔ ꯑꯁ ꯅꯪꯁꯦ ꯅꯨ ꯅꯨꯄꯤ ꯃꯥꯥꯟꯗꯦ ꯍꯥꯏꯌꯦ ꯑꯩꯕꯨ
ꯑꯁ
ꯍꯟꯗꯛ ꯍꯟꯗꯛꯀꯒꯤ ꯅꯨꯄꯤꯁꯤꯡꯗꯤ ꯐꯣꯟꯅꯗꯤ ꯂꯣꯏ ꯐꯖꯅꯕꯅꯦ ꯍꯥꯏꯌꯦꯦ
ꯑꯥ ꯑ ꯑ ꯍꯣꯏ ꯑꯦꯗꯤꯠꯀꯨꯝꯕ ꯇꯧꯕꯗꯣꯀꯣ
ꯍꯣꯏ ꯏꯗꯤꯠꯀꯨꯝꯕ ꯇꯧꯔꯒ ꯂꯣꯏꯅ ꯐꯖꯅ ꯍꯧ ꯅꯪꯗꯤ ꯑꯗꯨꯝ ꯆꯨꯝꯗ꯭ꯔꯤꯡꯗ ꯑꯗꯨꯝ ꯊꯥꯒꯠꯄ꯭ꯔꯣ ꯍꯥꯏ ꯍꯣꯏ ꯍꯥꯏ ꯑꯗꯨꯒ ꯑꯁ ꯑꯩ ꯕꯤꯤꯗꯤꯑꯣ ꯏꯗꯤꯠ ꯑꯃꯗꯤ ꯇꯧꯕ ꯍꯩꯌꯦ ꯍꯥꯏꯕ ꯑꯩꯅ ꯑꯗꯨꯒ ꯑꯩꯅ ꯃꯉꯣꯟꯗ ꯊꯥꯕꯤꯕ ꯍꯥꯏꯗꯤ ꯑꯌꯥꯝꯕꯒꯤ ꯃꯆꯥꯁꯤꯡꯒꯤ ꯐꯣꯇꯣꯗꯣ ꯑꯩꯅ ꯂꯣꯏꯅ ꯁꯝꯖꯟꯅꯕ ꯉꯥꯛ ꯈꯛꯇꯅꯦꯕ ꯑꯃ ꯑꯃꯨꯛ ꯍꯥꯞꯄꯅꯦ ꯑꯃ ꯑꯃꯨꯛ ꯍꯥ ꯑꯁꯤ ꯈꯛꯇꯅꯦꯕ ꯑꯇꯣꯞꯄ ꯏꯗꯤꯠ ꯐꯖꯅ ꯇꯧꯕ ꯍꯩꯇꯦꯕ ꯏꯐꯦꯛ ꯀꯩꯀꯥ ꯍꯥꯞꯄꯒ ꯇꯧꯗꯕ ꯑꯩꯗꯣ ꯑꯗꯨꯒ ꯅꯪꯒꯤ ꯏꯗꯤꯠꯁꯤꯗꯤ ꯏꯁꯩꯁꯨ ꯆꯥꯟꯅꯗꯦ ꯑꯗꯨꯒ
ꯊꯣꯛꯄ ꯈꯣꯠꯄ ꯑꯗꯨꯕꯨꯁꯨ ꯂꯣꯏꯅ ꯑꯝꯇ ꯆꯥꯟꯅꯗꯦ ꯈꯣꯠꯇꯦ ꯍꯥꯏꯌꯦ
ꯑꯣ ꯉꯥꯏꯈꯣ ꯅꯪ ꯍꯧꯖꯤꯛ ꯐꯣꯇꯣ ꯁꯝꯖꯤꯟꯅꯕꯗꯣ ꯀꯔꯤ ꯑꯦꯞꯇꯒꯤ ꯅꯪ ꯇꯧꯕ꯭ꯔꯥ ꯑꯩꯗꯣ ꯑꯗꯨ ꯇꯧꯗꯤ ꯇꯧꯅꯤ ꯇꯧꯕ ꯍꯩꯇꯕ ꯑꯩꯁꯤꯅ
ꯑꯩ ꯏꯟꯁꯇꯥꯗ ꯇꯧꯕꯅꯤ ꯏꯟꯁꯇꯥ ꯐꯣꯇꯣꯗꯣ ꯃꯊꯪ ꯃꯊꯪ ꯊꯣꯛꯍꯟꯕ ꯈꯛꯇꯅꯦꯕ
ꯑꯣ ꯑꯩꯗꯤ ꯑꯗꯨꯐꯥꯎꯁꯨ ꯍꯩꯇꯦꯅꯦ ꯑꯩꯅ ꯍꯦꯟꯅꯕꯨ ꯑꯗꯨ ꯑꯣꯏꯕ ꯃꯥꯜꯂꯦ ꯐꯣꯇꯣꯁꯦ ꯑꯩꯅ ꯃꯊꯪ ꯃꯊꯪ ꯍꯥꯞꯄ ꯏꯁꯩꯁꯦ ꯍꯥꯞꯅꯤꯡꯕ ꯑꯗꯨ ꯑꯩꯅ ꯍꯥꯏꯇꯕ ꯑꯗꯨꯒꯤ ꯐꯣꯇꯣ ꯑꯃꯈꯛꯇꯪꯗꯗ ꯏꯁꯩ ꯍꯥꯞ ꯄꯨꯗꯤ ꯈꯪꯉꯦꯕ
ꯍꯣꯏ ꯑꯗꯨꯗꯤ ꯏꯟꯁꯨꯠꯇꯁꯨ ꯏꯟꯁꯨꯠꯇꯁꯨ ꯁꯦꯝꯕ ꯌꯥꯕꯅꯦ ꯏꯟꯁꯨꯠꯇꯣ
ꯅꯪ ꯏꯟꯁꯇꯥꯁꯨ ꯄꯥꯏꯕ꯭ꯔꯥ ꯑꯣ ꯐꯦꯁꯕꯨꯛ ꯇ
ꯐꯦꯁꯕꯨꯛꯁꯨ ꯄꯥꯏꯕꯅꯦ ꯑꯗꯣ ꯍꯟꯗꯛꯁꯦ ꯑꯩꯅ ꯑꯃꯨꯛ ꯄꯥꯏꯅꯤꯡꯗꯕ ꯑꯩꯗꯣ ꯑꯃꯨꯛ ꯃꯨꯛ ꯊꯥ ꯑꯠꯃꯃꯥꯡ ꯊꯥꯗꯣ ꯏꯟꯁꯇꯣꯜ ꯑꯃꯨꯛ ꯇꯧꯕꯅꯦꯕꯀꯣ
ꯑꯥ
ꯑꯗꯨꯒ ꯑꯃꯨꯛ ꯍꯟꯗꯛ ꯍꯟꯗꯛ ꯑꯃꯨꯛ ꯑꯟꯏꯟꯁꯇꯣꯜ ꯇꯧꯈ꯭ꯔꯦ ꯑꯅꯤꯃꯛ
ꯑꯣ
ꯑ
ꯑꯅꯤꯗꯨꯗ ꯅꯪ ꯀꯔꯝꯕꯅ ꯅꯨꯡꯉꯥꯏꯕ꯭ꯔꯥ ꯏꯟꯁꯇꯥ ꯅꯨꯡꯉꯥꯏꯕ꯭ꯔꯥ ꯐꯦꯁꯕꯨꯛ ꯅꯨꯡꯉꯥꯏꯕ꯭ꯔꯥ
ꯐꯦꯁꯕꯨꯛꯁꯤꯅ ꯍꯟꯗꯛꯀꯤ ꯇꯁꯦ ꯅꯨꯡꯉꯥꯏꯀꯣ
ꯑꯥ
ꯑꯗꯨꯒ ꯏꯟꯁꯇꯥꯗꯤ ꯈꯔ ꯑꯍꯟꯁꯤꯡꯁꯨ ꯄꯥꯏꯅꯗ꯭ꯔꯦꯅꯀꯣ ꯑꯥ ꯌꯥꯝꯅ ꯄꯣꯁ ꯇꯥꯕ ꯃꯤ ꯑꯗꯨꯕ ꯃꯤꯅ ꯑꯗꯨꯝ ꯄꯥꯏꯅꯕꯅꯤꯅꯀꯣ ꯏꯟꯁꯇꯥꯗꯁꯨ ꯅꯨꯡꯉꯥꯏꯌꯦ ꯑꯗꯣ ꯐꯤꯂꯝ ꯀꯩꯀꯥ ꯌꯦꯡꯕꯒꯤꯗꯤ ꯐꯦꯁꯕꯨꯛꯅ ꯅꯨꯡꯉꯥꯏꯌꯦ ꯑꯩꯗꯤ
ꯑ ꯐꯤꯂꯝ ꯀꯨꯝꯕꯗꯤ ꯐꯦꯁꯕꯨꯛꯇ ꯂꯥꯛꯑꯔꯦ ꯏꯟꯁꯇꯥꯗꯗꯤ ꯂꯥꯛꯇꯦꯗ ꯑꯗꯨꯒꯨꯝꯕꯗꯤꯀꯣ
ꯍꯣꯏ ꯑꯩꯗꯤ ꯑꯦ ꯑꯥꯏꯒꯤ ꯈꯛꯇꯪ ꯌꯦꯡꯉꯦꯕ ꯃꯣꯏꯅ ꯏꯗꯤꯠ ꯇꯧꯕꯗꯣ ꯑꯗꯨꯒꯨꯝꯕꯗꯨ ꯌꯦꯡꯕ ꯅꯨꯡꯉꯥꯏꯌꯦ ꯑꯩꯗꯤ
ꯑꯗꯣ ꯑꯩꯁꯦ ꯑꯩꯁꯦ ꯑꯩꯁꯦ ꯃꯤꯁꯦ ꯇꯣꯉꯥꯟꯈ꯭ꯔꯕ꯭ꯔꯥ ꯂꯩ ꯍꯥꯏ꯫ꯏꯒꯤ ꯑꯩꯁꯦ ꯑꯩꯁꯨ ꯑꯗꯨꯝ ꯌꯦꯡꯅꯤꯡꯉꯦꯕ ꯑꯗꯣ ꯑꯩꯁꯦ ꯑꯃꯛ ꯈꯜꯂꯒ ꯑꯩ ꯉꯥꯛꯛꯇꯔꯀꯣ ꯑꯗꯨꯝ ꯍꯥꯏꯥꯏꯅ ꯌꯦꯡꯕ ꯅꯨꯡꯉꯥꯏꯔ ꯂꯩꯕꯁꯦ ꯃꯤꯗꯤ ꯑꯁꯦꯡꯕ ꯌꯦꯡꯅꯤꯡꯉꯦꯗꯅ ꯑꯗꯣ ꯑꯩ ꯉꯥꯛꯇꯨ ꯑꯣꯏꯕ ꯖꯥꯠꯅꯀꯣ ꯑꯦ ꯑꯥꯏꯒꯤꯁꯦ ꯑꯗꯨꯪ ꯌꯦꯡꯅꯤꯡꯉ ꯂꯩꯔꯁꯦꯅ ꯑꯩꯒꯤ ꯏꯆꯥ ꯅꯨꯄꯥꯅ ꯀꯔꯤ ꯍꯥꯏꯕ꯭ꯔꯥ ꯍꯥꯏꯔꯒ ꯃꯃꯥ ꯅꯪꯗꯤ ꯀꯔꯤꯒꯤ ꯑꯦ ꯑꯥꯏꯒꯤ ꯀꯩꯅꯣ ꯌꯦꯡꯉꯤꯔ ꯌꯦꯡꯒꯅꯨꯅꯦ ꯑꯦ ꯑꯥꯏꯒꯤ ꯑꯁꯦꯡꯕꯒꯤ ꯑꯗꯨ ꯌꯦꯡꯉꯣ ꯍꯦꯛꯇ ꯍꯥꯏꯕ ꯑꯗꯨꯏ ꯑꯩꯁꯦ ꯑꯁ ꯑꯩꯁꯦ ꯈꯤꯇꯪ ꯋꯥꯠꯄꯒꯤꯔ ꯍꯥꯏꯅ ꯑꯩꯁꯦ ꯈꯜꯂꯦꯕ ꯑꯗꯣ ꯑꯗꯨꯝ ꯅꯨꯡꯉꯥꯏꯌꯦꯅꯦ ꯑꯦꯌꯥꯥꯏꯗꯨꯁꯨ ꯀꯣ
ꯑꯍꯣꯏ ꯅꯨꯡꯉꯥꯏꯌꯦ
ꯑꯣ
ꯈꯪꯗꯦ ꯑꯩꯁꯨ ꯑꯗꯨꯒꯨꯝꯕ ꯈꯛꯇꯪ ꯌꯦꯡꯉꯦꯕ ꯑꯗꯣ ꯑꯩꯗꯤ ꯑꯗꯨ ꯌꯦꯡꯕ ꯍꯧꯈ꯭ꯔꯗꯤ ꯌꯥꯗꯦꯕꯀꯣ
ꯑꯣ ꯑꯣ ꯑꯗꯨ ꯀꯩꯅꯣ ꯎ ꯑꯥ ꯃꯣꯏ ꯐꯦꯁꯕꯨꯛ ꯀꯨꯝꯕ ꯀꯩꯅꯣ ꯅꯪ ꯏꯟꯁꯇꯥꯒꯨꯝꯕꯗꯗꯤ ꯑꯣꯟꯂꯥꯏꯟꯒꯨꯝꯕꯗꯤ ꯑꯣꯗꯔ ꯇꯧꯅꯕ꯭ꯔꯥ
ꯄꯣꯠ ꯄꯣꯠ ꯆꯩꯔꯣ ꯑꯥ ꯍꯣꯏ ꯃꯅꯤꯄꯨꯔꯒꯤꯗꯤ ꯇꯧꯋꯦ
ꯑꯣ ꯍꯟꯗꯛꯁꯦ ꯑꯣꯟꯂꯥꯏꯟ ꯃꯄꯥꯟꯗꯒꯤ ꯂꯥꯛꯇꯕ ꯖꯥꯠꯂꯥ ꯀꯣ
ꯑꯗꯣ ꯈꯪꯗꯦꯅꯦ ꯑꯗꯨꯗꯤ ꯑꯩꯗꯤ ꯏꯟꯁꯇꯥꯗꯤ ꯃꯄꯥꯟ ꯂꯝꯗ ꯃꯄꯥꯟ ꯂꯝꯗꯒꯤ ꯆꯦꯟꯗꯦꯕꯀꯣ ꯏꯟꯁꯇꯥꯗꯗꯤ ꯑꯗꯣ ꯑꯁꯤꯗ ꯈꯛꯇꯅꯤ ꯆꯦꯟꯕꯗꯣ ꯃꯅꯨꯡꯗ
ꯑꯩ ꯑꯣ ꯑꯩꯗꯤ ꯑꯌꯥꯝꯕꯁꯦ ꯑꯣꯟꯂꯥꯏꯟꯗꯒꯤ ꯄꯣꯠꯁꯦ ꯂꯧꯋꯦꯕ ꯃꯄꯥꯟꯖꯦ ꯑꯩ ꯄꯥꯛꯊ ꯊꯣꯛꯇꯕ ꯑꯣꯟꯂꯥꯏꯟ ꯑꯌꯥꯝꯕ ꯆꯦꯜꯂꯦ ꯑꯗꯨꯒ ꯍꯟꯗꯛꯁꯦ ꯃꯄꯥꯟꯗꯒꯤ ꯄꯣꯠ ꯆꯩꯩ ꯂꯥꯛ ꯇꯦ ꯑꯥ ꯑꯗꯨꯒ ꯑꯩꯅ ꯑꯗꯨꯝ ꯑꯦꯞꯁꯀꯨꯝꯕꯗ ꯄꯣꯠ ꯆꯩꯗꯣ ꯑꯣꯔꯗꯔ ꯇꯧꯒꯦ ꯍꯥꯏꯕꯗ ꯗꯦꯂꯤꯕꯔ ꯇꯧꯕ ꯌꯥꯗꯦ ꯅꯣꯏꯒꯤ ꯄꯤꯟꯀꯣꯗ ꯇꯥ ꯍꯥꯏꯅ ꯆꯣꯡꯊꯣꯔꯛꯄ ꯑꯗꯨꯏ ꯑꯩꯁꯦ ꯍꯟꯗꯛꯁꯦ ꯅꯨꯡꯉꯥꯏꯇ꯭ꯔꯦ ꯄꯣꯠ ꯆꯩꯁꯦ ꯑꯣꯟꯂꯥꯏꯟꯗ ꯍꯣꯡꯁꯨ ꯍꯣꯡꯉꯦꯅ ꯗꯨꯀꯥꯟꯗꯤ ꯂꯧꯕꯁꯨꯈꯤꯗꯤ ꯑꯗꯨꯒ ꯆꯠ
ꯀꯩ ꯑꯦꯞꯇ ꯀꯩ ꯑꯦꯞꯇ ꯇꯧꯔꯤꯅꯣ
ꯑꯩ ꯇꯧꯕꯁꯦ ꯑꯦꯞꯁ ꯌꯥꯝꯃꯦ
ꯑꯣ
ꯃꯤꯟꯇ꯭ꯔꯥ ꯑꯗꯨ ꯃꯌꯥꯝ ꯑꯗꯨꯝ ꯄꯣꯠ ꯆꯩꯩ ꯑꯩꯅ ꯑꯄꯥꯝ ꯄꯥꯝꯕꯗ ꯑꯗꯨꯁꯨ ꯑꯗꯨꯝ ꯃꯣꯏꯊꯣꯑꯦꯅ ꯑꯗꯨꯒ ꯑꯇꯩꯁꯤꯅ ꯀ꯭ꯔꯤꯝꯒꯨꯝꯕ ꯂꯧꯅꯤꯡꯕ ꯀꯥꯟꯗ ꯃꯣꯏꯒꯤ ꯑꯣꯐꯤꯁꯌꯦꯦꯜ ꯋꯦꯕꯄꯦꯖ ꯅꯠꯇ꯭ꯔꯒ ꯃꯤꯅ ꯑꯦꯗꯕꯔꯇꯥꯏꯁ ꯇꯧꯕꯒꯤ ꯂꯤꯡꯗꯨꯗ ꯀ꯭ꯂꯤꯛ ꯇꯧꯔ ꯑꯗꯨꯝ ꯑꯣꯗꯔ ꯇꯧꯕꯁꯨ ꯌꯥꯎꯋꯦꯕ
ꯑꯥ
ꯑꯗꯨꯃꯥꯏꯅ ꯎꯝ ꯑꯗꯣ ꯍꯟꯗꯛꯇꯤ ꯁꯨꯛꯌꯥ ꯌꯥꯗ꯭ꯔꯦ ꯑꯩꯅ ꯂꯩꯅꯤꯡꯕ ꯁꯦꯝꯄꯨꯒꯨꯝꯕ ꯂꯩꯅꯤꯡꯕꯁꯤꯁꯨ ꯑꯩꯉꯣꯟꯗ ꯑꯗꯨꯝ ꯆꯥꯟꯅꯕ ꯈꯔ ꯌꯥꯎꯋꯦꯕ ꯑꯗꯨ ꯍꯧꯖꯤꯛꯇꯤ ꯑꯣꯟꯂꯥꯏꯟ ꯃꯄꯥꯟꯗꯤ ꯆꯪꯕ ꯌꯥꯔꯛꯇꯕꯅꯤꯅ ꯎꯄꯥꯏ ꯂꯩꯇ꯭ꯔꯦ ꯑꯗꯨꯝ ꯑꯩꯈꯣꯏ ꯃꯐꯝꯁꯦ ꯑꯗꯨꯝ ꯐꯪ ꯐꯪꯁꯦ ꯑꯗꯨꯝ ꯁꯤꯖꯤꯟꯅꯔꯒꯦꯅ ꯑꯗꯨꯝ ꯀꯩꯅꯣ ꯇꯧꯔ ꯂꯩꯌꯦ ꯑꯩꯁꯨ
ꯍꯣꯏ ꯅꯪꯗꯤ ꯅꯪꯗꯤ ꯃꯧ ꯑꯣꯏꯔꯁꯨ ꯑꯗꯨꯝ ꯀꯦꯌꯔ ꯐꯖꯅ ꯂꯧꯋꯤꯅꯦ
ꯑꯩ ꯍꯣꯏ ꯑꯗꯨꯝ ꯀꯦꯌꯔꯗꯤ ꯂꯧꯋꯦ ꯑꯩꯕꯨ ꯑꯗꯨꯝꯃꯥꯏꯅ ꯍꯥꯏꯕꯅꯦ ꯍꯥꯟꯅ ꯑꯩ ꯂꯩꯁꯥ ꯑꯣꯏꯔꯤꯀꯥꯟꯗ ꯑꯩꯁꯦ ꯊꯥꯎꯁꯦ ꯌꯥꯝ ꯀꯟꯅ ꯇꯩꯔꯛꯑꯦꯕꯀꯣ ꯑꯗꯣ ꯃꯣꯏꯅ ꯑꯩꯉꯣꯟꯗ ꯀꯔꯤ ꯂꯥꯛꯅꯕ꯭ꯔꯥꯒ ꯅꯪ ꯍꯧꯖꯤꯛꯁꯤꯗꯤ ꯐꯖꯅ ꯗꯦꯇꯣꯟ ꯇꯧꯔꯤꯁꯦ ꯅꯪ ꯅꯆꯥ ꯍꯦꯛ ꯂꯩꯕꯗꯣ ꯅꯪ ꯌꯦꯡꯉꯣ ꯑ ꯅꯪ ꯑꯁꯤꯒꯨꯝꯕꯁꯦ ꯀꯩꯁꯨ ꯇꯧꯕ ꯉꯝꯔꯣꯏꯅꯗꯤ ꯍꯥꯏꯌꯦꯕ ꯑꯗꯨ ꯑꯩꯁꯤꯗꯤ ꯑꯗꯨꯝ ꯇꯧꯋꯦ ꯍꯣꯏ ꯍꯦꯌꯔ ꯍꯦꯌꯔ ꯑꯣꯏꯂꯤꯡꯒꯨꯝꯕꯁꯤꯗꯤ ꯈꯔ ꯀꯩꯅꯣ ꯇꯧꯔꯦꯀꯣ ꯍꯞꯇꯥ ꯈꯨꯗꯤꯡꯗꯤ ꯑꯩꯁꯨ ꯇꯧꯕꯗꯤ ꯉꯝꯗ꯭ꯔꯦꯕ ꯑꯗꯨ ꯊꯥꯗꯒꯨꯝꯕꯗꯤ ꯑꯃꯨꯔꯛꯀꯨꯝꯕꯗꯤ ꯑꯗꯨꯝ ꯇꯧꯋꯦ ꯁꯝꯒꯨꯝꯕꯁꯦ ꯅꯠꯇ꯭ꯔꯗꯤ ꯑꯁ ꯀꯗꯥꯏꯗꯒꯤ ꯑꯉꯥꯡꯁꯨ ꯂꯩꯈ꯭ꯔꯕ ꯃꯇꯨꯡꯗ ꯁꯝ ꯈꯨꯠꯀꯦꯟꯁꯤꯒ ꯀꯣ
ꯍꯣ
ꯈꯔ ꯇꯧꯗ꯭ꯔꯗꯤ ꯌꯥꯗꯦ ꯑꯩꯈꯣꯏꯗꯤ ꯁꯝꯒꯣꯝꯕꯁꯦ ꯌꯥꯝ ꯀꯦꯜꯂꯦ ꯑꯉꯥꯡ ꯂꯩꯈ꯭ꯔꯕ ꯃꯇꯨꯡꯗꯗꯤ
ꯎꯝ ꯈꯔꯗꯤ ꯀꯩꯅꯣ ꯇꯧꯔꯝꯒꯅꯤ ꯃꯇꯝꯗꯣ ꯀꯣ ꯍꯜꯂꯣ ꯇꯥꯕ꯭ꯔꯥ ꯑꯣ ꯃꯤꯗꯤꯀꯣ ꯃꯤ ꯃꯤ ꯈꯔꯗꯤ ꯁꯨꯃꯥꯏꯅ ꯍꯥꯏꯔ ꯆꯨꯝꯕ꯭ꯔꯗꯤ ꯃꯤ ꯈꯔꯗꯤꯀꯣ
ꯎꯝ
ꯁꯨꯃꯥꯏꯅ ꯍꯥꯏꯌꯦ ꯆꯨꯝꯕ꯭ꯔꯥ ꯂꯥꯑꯕ꯭ꯔꯗꯤ ꯈꯪꯗꯦ ꯎ ꯑꯉꯥꯡ ꯑꯃ ꯄꯣꯛꯄ ꯂꯣꯏꯈ꯭ꯔꯀꯥꯟꯗꯗꯤ ꯅꯨꯄꯤꯁꯦ ꯒ꯭ꯂꯣ ꯂꯥꯛꯑꯦ ꯍꯥꯏꯌꯦ
ꯑꯥ
ꯆꯨꯝꯃ꯭ꯔꯥꯗꯨꯗꯣ
꯭ꯂꯣ ꯍꯣꯏ ꯂꯥꯛꯄꯁꯨ ꯆꯨꯝ ꯆꯨꯝꯃꯦ ꯍꯥꯏꯅ ꯈꯜꯂꯦ ꯑꯗꯨ ꯏ ꯐꯠꯇꯕ ꯃꯌꯥꯝꯗꯣ ꯂꯣꯏꯅ ꯆꯠꯈ꯭ꯔꯕꯅꯤꯅ ꯀꯣ
ꯑꯣ
ꯂꯥꯛꯕꯨꯗꯤ ꯍꯣꯏ ꯑꯗꯨꯝ ꯂꯥꯛꯄꯨꯗꯤ ꯂꯥꯛꯑꯦꯗ ꯂꯥꯛꯑꯦ ꯍꯥꯏꯔꯁꯨ ꯑꯩꯈꯣꯏꯅ ꯆꯥꯕꯗꯣ ꯐꯖꯅ ꯀꯩꯅꯣ ꯇꯧꯗ꯭ꯔꯗꯤ ꯆꯦꯛꯁꯤꯟꯅ ꯇꯧꯗ꯭ꯔꯗꯤ ꯏꯁꯥꯁꯤꯗꯤ ꯂꯣꯏꯔꯕ ꯖꯥꯠꯅꯦꯀꯣ ꯍꯥꯏꯕꯗꯤ ꯑꯉꯥꯡ ꯄꯣꯛꯈ꯭ꯔꯕ ꯃꯇꯨꯡꯗ ꯑꯩꯈꯣꯏꯒꯤ ꯏꯁꯥꯗ ꯂꯩꯕ ꯀꯦꯜꯁꯤꯌꯝ ꯃꯌꯥꯝ ꯚꯤꯇꯥꯃꯤꯟ ꯃꯌꯥꯝꯁꯦ ꯂꯣꯏꯅ ꯑꯉꯥꯡꯗ ꯆꯠꯈ꯭ꯔꯅꯤ ꯕ꯭ꯔꯦꯁꯐꯤꯠ ꯇꯧꯔꯒ ꯀꯣ
ꯍꯣꯏ ꯍꯣꯏ
ꯑꯗꯨꯝꯥꯏꯅ ꯇꯧꯕꯗꯨꯗ ꯑꯩꯈꯣꯏꯅ ꯆꯥꯕꯗꯤ ꯆꯤꯟꯖꯥꯛꯁꯦ ꯐꯖꯅ ꯆꯥꯁꯤꯟꯗ꯭ꯔꯗꯤ ꯄꯨꯔꯥ ꯏꯀꯪ ꯀꯪꯉꯒ ꯇꯧꯕꯅꯦ ꯁꯝꯒꯁꯨ ꯂꯣꯏꯅ ꯗ꯭ꯔꯥꯏ ꯑꯣꯏꯔꯛꯑꯒꯀꯣ ꯑꯗꯣ ꯒ꯭ꯂꯣ ꯍꯥꯏꯕꯁꯤꯗꯤ ꯀꯤ ꯑꯔꯤꯕꯗꯨꯣ ꯂꯣꯏꯅ ꯁꯤꯟꯗꯣꯛꯑꯒ ꯑꯩꯈꯣꯏꯅ ꯆꯤꯟꯖꯥꯛꯇꯣ ꯐꯖꯅ ꯆꯥꯔꯕ ꯗꯤ ꯂꯥꯛꯑꯦꯀꯣ
ꯑꯣꯥ
ꯅꯠꯇ꯭ꯔꯒꯗꯤ ꯐꯖꯅꯕꯁꯨ ꯑꯩꯈꯣꯏ ꯆꯤꯟꯖꯥꯛꯇꯣ ꯊꯦꯡ ꯂꯩꯗꯅ ꯗꯥꯏꯇꯤꯡꯒꯨꯝꯕ ꯐꯖꯅ ꯇꯧꯗꯕ ꯃꯣꯔꯣꯛꯒꯨꯝꯕ ꯄꯪꯆꯥ ꯑꯆꯥꯗꯤ ꯂꯣꯏꯔꯦ ꯃꯥꯥꯏꯗꯣ ꯃꯍꯍꯤꯡꯒꯨꯝꯕꯅ ꯀꯥꯔꯒꯀꯣ ꯌꯥꯝ ꯀꯤꯕꯅꯤꯗ ꯑꯩꯈꯣꯏ ꯅꯨꯄꯤꯒꯤ ꯄꯨꯟꯁꯤꯁꯦ
ꯏꯆꯦ ꯑꯃꯁꯨ ꯍꯥꯏꯕꯀꯣ ꯏꯆꯦꯁꯨ ꯑꯃꯁꯨ ꯍꯧꯖꯤꯛ ꯂꯩꯁꯥꯔꯤꯉꯩꯒ ꯍꯧꯖꯤꯛꯀ ꯌꯦꯡꯅꯕꯗ ꯍꯧꯖꯤꯛꯇ ꯍꯧꯖꯤꯛꯅ ꯍꯦꯟꯅ ꯐꯖꯊꯈ꯭ꯔꯦꯕꯀꯣ ꯏꯆꯦꯗꯣ ꯑꯗꯨꯒꯤ
ꯏꯄꯥꯅ ꯌꯥꯝ ꯂꯨꯅ ꯊꯝꯕꯤꯕ ꯑꯣꯏꯔꯝꯒꯅꯤꯌꯦ
ꯍꯣꯏ ꯊꯝꯁꯨ ꯊꯝꯃꯦ ꯑꯗꯣ ꯑꯉꯥꯡ ꯑꯃꯈꯛꯇ ꯉꯥꯏꯔꯤꯕ ꯃꯥꯗꯤꯀꯣ
ꯑꯣ ꯑꯗꯨꯒꯤꯁꯨꯅꯦ ꯎꯝ
ꯑꯉꯥꯡ ꯑꯃ ꯂꯩꯈ꯭ꯔꯗꯤꯀꯣ ꯑꯗꯨꯝ ꯈꯪꯕꯅꯦ ꯅꯨꯄꯤꯗꯤ ꯑꯗꯨꯗ ꯑꯃꯨꯛ ꯐꯖꯊꯣꯔꯛꯄꯅꯦ ꯍꯥꯏꯌꯦ
ꯑꯣ ꯐꯩꯅꯦ ꯑꯗꯨꯒꯤ ꯑꯥꯏꯗꯤꯌꯥꯁꯤꯁꯨ ꯑꯩꯈꯣꯏ ꯂꯩꯁꯥ ꯅꯍꯥꯁꯤꯡꯁꯦ ꯑꯗꯨꯃꯥꯏꯅ ꯋꯥꯔꯤꯗꯣ ꯈꯔ ꯌꯥꯝ ꯇꯥꯔꯒꯗꯤ ꯀꯤꯔꯔꯣꯏꯅꯦ
ꯎ
ꯌꯨꯝ ꯄꯥꯝꯃꯦ ꯅꯠꯇ꯭ꯔꯗꯤ ꯀꯤꯕ ꯋꯥꯔꯤ ꯈ ꯍꯥꯏꯗꯤ ꯌꯨꯝ ꯄꯥꯕ ꯐꯥꯎ ꯀꯤꯔꯛꯀꯅꯤꯅꯦ ꯃꯌꯥꯝꯗꯣ ꯑ ꯍꯍꯍꯍ
ꯃꯃꯥꯡꯁꯨ ꯑꯗꯨꯗꯗꯤ ꯃꯤ ꯃꯤꯁꯤꯡꯗꯣ ꯑꯀꯤ ꯑꯀꯤꯕ ꯋꯥꯔꯤꯗꯣ ꯍꯥꯏꯔꯛꯑꯗꯤꯀꯣ ꯇꯜꯂꯦꯕ
ꯑꯁ ꯂꯩꯒꯅꯤꯗ ꯀꯤꯕꯅꯦ ꯑꯉꯥꯡ ꯄꯣꯛꯂꯝꯝꯗꯥꯏꯒꯤ ꯋꯥꯔꯤꯒꯨꯝꯕ ꯃꯌꯥꯝ ꯇꯥꯔꯒꯗꯤꯀꯣ
ꯍꯣꯏ ꯃꯃꯥꯡ ꯆꯍꯤꯗꯣ ꯑꯩ ꯂꯩꯌꯦꯕꯀꯣ ꯑꯉꯥꯡ ꯊꯣꯛꯑꯝꯗꯥꯏꯒꯤ ꯑꯗꯨꯒꯤ ꯑꯗꯨ ꯆꯠꯄꯗꯁꯨꯀꯣ ꯑꯁ ꯃꯣꯏꯗꯤ ꯎ ꯀꯩꯅꯣ ꯈꯛꯇ ꯑꯩꯈꯣꯏ ꯑꯩꯈꯣꯏꯒꯤ ꯑꯩꯈꯣꯏ ꯇ꯭ꯔꯥꯏꯞꯇꯤ ꯑꯗꯨꯒꯨꯝꯕ ꯂꯩꯇꯦꯗꯅ ꯆꯠꯄ ꯆꯠꯄ ꯌꯥꯕ ꯌꯥꯗꯕ ꯑꯗꯨꯒꯨꯝꯕ ꯂꯩꯇꯦꯗꯅꯀꯣ